ꯇꯥꯏꯌꯦ ꯇꯥꯏ ꯑꯩꯈꯣꯏ ꯌꯦꯠꯁꯤꯀ ꯅꯨꯡꯉꯥꯏ ꯇ
ꯑꯗꯨꯅꯤ ꯑꯁ ꯅꯣꯏ ꯏꯅꯦ ꯇꯣ ꯇꯠ ꯇꯠ ꯇꯠ ꯇꯠ ꯇꯧꯕ ꯑꯗꯣ ꯅꯨꯡꯉꯥꯏꯇꯦ ꯌꯥꯝꯅ ꯇꯥꯕꯗꯣ
ꯑꯁꯦꯡꯕꯅꯦ ꯌꯥꯝ ꯅꯨꯡꯉꯥꯏꯇꯦ ꯑꯩꯈꯣꯏ ꯂꯩꯕꯁꯦ ꯈꯪꯗꯦ ꯀꯔꯤꯒꯤꯔꯥ
ꯑꯗꯣ ꯁꯨꯃꯥꯏꯅ ꯊꯝꯕ ꯃꯐꯝꯗ ꯉꯇ ꯊꯝꯕ꯭ꯔꯥ ꯅꯠꯇ꯭ꯔꯒ
ꯀꯔꯤꯔꯣ ꯅꯦꯆꯦ
ꯍꯣꯏ
ꯍꯣꯏ ꯄꯣꯟ ꯌꯦꯡꯕꯁꯦ ꯨꯝ ꯇꯨꯝꯕ ꯁꯨ ꯀꯣ ꯑꯃꯔꯣꯝꯈ ꯇꯔꯟ ꯇꯧꯃꯟꯕꯒꯤ ꯋꯥꯈ꯭ꯔꯦ ꯐꯣꯟ ꯌꯦꯡꯅꯤꯡꯉꯗꯤ ꯑꯃꯔꯣꯝꯇꯪ ꯀꯗꯥꯏ ꯑꯦ ꯃ ꯃꯒꯁꯨꯄꯅ ꯍꯥꯏ ꯗ ꯅꯅꯥ ꯒꯤꯤꯁꯣꯄꯥꯥ ꯅꯉꯥꯏꯕꯅꯦ ꯇ
ꯅꯣꯏꯗꯤ ꯑꯁꯤꯗ ꯀꯩꯗꯧꯉꯩ ꯂꯥꯛꯀꯦꯔꯣ
ꯈꯪꯗꯦꯅꯦ ꯀꯩꯗꯧꯅ ꯂꯥꯛꯀꯦꯔꯥ ꯑꯩꯈꯣꯏꯁꯦ
ꯑꯥ ꯃꯄꯥꯟ ꯂꯝꯗ ꯂꯩꯕ ꯅꯨꯄꯤꯁꯨ ꯂꯥꯎꯔꯗꯤ ꯅꯨꯡꯉꯥꯏꯒꯗꯧꯕ
ꯍꯣꯏ ꯃꯥꯗꯤ
ꯏꯔꯨꯕ ꯆꯠꯅꯤꯡꯉꯦ ꯑꯩꯗꯤ ꯑꯣ ꯏꯔꯨꯕ ꯆꯠꯅꯤꯡꯉꯦ
ꯏꯔꯕꯥ
ꯍꯣꯏ
ꯀꯗꯥꯏꯗ
ꯑꯗꯨꯝ ꯑ ꯀꯩꯅꯣꯗ ꯎꯝ ꯍꯧꯖꯤꯛ ꯑꯅꯧꯕ ꯑꯃ ꯊꯣꯛꯄꯗꯣ ꯈꯪꯕ꯭ꯔꯥ ꯑꯩꯈꯣꯏ ꯑꯩꯈꯣꯏ ꯔꯣꯝ ꯁꯥꯏꯗꯠꯇ
ꯍꯣꯏ ꯑꯥ ꯀꯩꯅꯣꯗꯣ ꯕꯅꯤ ꯑꯥꯏꯂꯦꯟꯗꯣ ꯍꯣꯏ ꯑꯗꯨꯒ ꯀꯣ ꯑꯃꯁꯨ ꯂꯩꯕꯅꯦꯕ ꯏꯔꯨꯕꯗꯤ ꯆꯞ ꯆꯥꯕ
ꯎꯝ ꯆꯥꯎꯕ꯭ꯔꯥ ꯆꯥꯎꯗ꯭ꯔꯗꯤ ꯇꯜꯂꯦ ꯍꯣꯏꯅꯦ ꯑꯗꯨꯗꯣ ꯍꯥꯏꯕꯗꯤꯅꯦ
ꯍꯣꯏ ꯑꯗꯨꯗꯤ ꯏꯔꯨꯕ ꯌꯥꯝ ꯅꯨꯡꯉꯥꯏꯕ ꯃꯐꯝꯅꯦ ꯃꯤ ꯏꯔꯨꯕ ꯑꯗꯨꯝ ꯆꯠꯄꯅꯦ
ꯑꯗꯣ ꯆꯥꯎꯗꯤ ꯆꯥꯎꯕ꯭ꯔꯣ ꯑꯗꯨꯁ ꯑꯩ ꯆꯠꯇ꯭ꯔꯤꯌꯦ
ꯑ ꯍꯣꯏ ꯆꯥꯎꯋꯦ ꯍꯌꯦꯡ ꯑꯗꯨꯝ ꯑꯩꯁꯨ ꯆꯠꯇ꯭ꯔꯤ ꯑꯗꯨꯏꯁꯨ ꯐꯣꯇꯣꯒꯨꯝꯕ ꯃꯤꯅ ꯕꯤꯤꯗꯤꯑꯣꯒꯨꯝꯕ ꯊꯥꯕꯗꯗꯤ ꯆꯥꯎꯕꯅꯦ ꯏꯕ ꯏꯗꯨꯕꯒꯥꯟꯗ ꯆ ꯆꯥꯕ ꯀꯧꯕꯗꯣ ꯑꯩꯈꯣꯏ ꯔꯨꯝꯝꯗ ꯄꯨꯕꯤꯒꯦꯅꯦ ꯑꯩꯈꯣꯏ
ꯅꯣꯏꯔꯣꯝꯗ ꯅꯣꯏꯔꯣꯝꯗ ꯍꯥꯏꯕꯗꯤ ꯅꯪꯅ ꯉꯥꯡꯕꯗꯨ ꯀꯔꯤꯁꯨ ꯇꯥꯗ꯭ꯔꯦ ꯑꯩ
ꯍꯧꯒꯦ
ꯇ ꯇ ꯇꯠꯄ
ꯇꯣ
ꯇꯥꯈ꯭ꯔꯦ ꯍꯧꯖꯤꯛꯇꯤ
ꯇꯥꯛꯈ꯭ꯔꯦꯕ ꯑꯩꯈꯣꯏꯔꯣꯝꯗ ꯀꯩꯅꯣ ꯂꯩꯕꯗꯣ ꯅꯪ ꯈꯪꯗꯕ꯭ꯔꯣ
ꯅꯣꯏꯔꯣꯝ ꯍꯥꯏꯕꯗꯤ ꯅꯣꯏ ꯈꯨꯟꯗꯔꯣꯕ
ꯍꯣꯏ
ꯀꯔꯤ ꯂꯩꯕ꯭ꯔꯥ
ꯑꯦ ꯇꯨꯔꯦꯟ ꯂꯩꯌꯦꯅ
ꯑꯣꯏꯅꯦ ꯂꯣꯛꯇꯣ ꯂꯣꯛꯇꯔꯣ
ꯍꯣꯏ ꯂ ꯇꯨꯔꯦꯟ ꯑ ꯑꯖ ꯏꯁ ꯆꯥꯎꯕ ꯃꯐꯝ ꯂꯩꯌꯦ ꯑꯗꯨ ꯏꯔꯨꯕ ꯆꯠꯅꯤꯡ ꯏꯔꯨꯕ ꯆꯠꯀꯅꯤ ꯍꯥꯏꯔꯗꯤ ꯃꯐꯝ ꯑꯃꯒꯨꯝꯕꯗ ꯏꯁꯤꯡ ꯆꯥꯎꯕ ꯃꯣꯝꯗ ꯆꯠꯂꯒ ꯂꯨꯕ ꯆꯠꯅꯤꯡꯉꯥꯏ
ꯅꯠꯇꯦ ꯑꯩꯗꯤꯀꯣ ꯆꯠꯂꯗꯤ ꯀꯣ ꯑꯗꯨ ꯑꯩꯈꯣꯏꯅ ꯏꯔꯨꯕꯐꯝꯝꯗ ꯂꯤꯛꯂꯒ ꯉꯥ ꯐꯥꯔꯒ
ꯏꯁ ꯏꯁ ꯂꯦꯛꯄ ꯀꯥꯏꯅ ꯀꯤꯖꯗ꯭ꯔꯣ ꯑ ꯂꯦꯛꯇꯦ ꯂꯦꯛꯄꯗꯤ ꯑꯩꯈꯣꯏꯕꯨ ꯑꯗꯨꯝꯅ ꯄꯗꯨꯕꯨ ꯆꯠꯄ ꯌꯥꯕꯗꯨꯕꯨ ꯑꯗꯨꯝ
ꯑ ꯀꯩꯅꯣꯒꯨꯝꯕꯗꯤ ꯂꯩꯇ꯭ꯔꯣ ꯈꯥꯖꯤꯡꯒꯨꯝꯕꯗꯤ
ꯂꯩꯌꯦꯅ ꯑꯗꯨꯒꯨꯝꯕꯗꯤꯀꯣ ꯁꯤ ꯑꯩꯈꯣꯏ ꯂꯣꯛ ꯃꯆꯥꯒꯨꯝꯕ ꯆꯠꯂꯛꯄ ꯑꯣꯏꯅ ꯀꯩꯅꯣ ꯍꯥꯏꯕꯗ ꯏꯁꯤꯠꯄꯗꯣ
ꯂꯣꯛ ꯃꯆꯥ ꯁꯨ ꯂꯩꯕ꯭ꯔꯣꯕ ꯑꯣ ꯑꯩꯅꯀꯣ ꯑꯗꯨ ꯅꯣꯏ ꯈꯨꯟꯗ ꯆꯠꯄ ꯀꯥꯟꯗ ꯎꯝ ꯑꯁꯦ ꯎꯝ ꯏꯄꯨ ꯑꯩꯈꯣꯏꯒꯤ ꯑꯩꯈꯣꯏꯒꯤ ꯃꯆꯤꯟ ꯃꯅꯥꯎ ꯂꯩꯕꯗꯣ ꯑꯗꯣ ꯃꯣꯏ ꯌꯨꯝꯗꯤ ꯇꯨꯔꯦꯟꯒ ꯅꯛꯄꯗꯣ ꯅꯣꯏ ꯈꯨꯟꯒꯤ ꯇꯦꯡꯀꯤ ꯃꯅꯥ ꯉꯥꯛꯇ ꯂꯩꯕꯗꯣ
ꯑꯩꯈꯣꯏꯗꯤꯡꯒꯤ ꯃꯅꯥꯛꯇ
꯭ꯔꯥꯎꯟꯗ ꯇ
ꯍꯣꯏ
ꯂꯩꯕꯗꯣ ꯑꯗꯨꯒꯤ ꯌꯨꯝ ꯗ ꯂꯦꯛꯄ ꯀꯥꯟꯗ ꯏꯁꯤꯡꯒꯤ ꯃꯈꯣꯟꯗꯣ ꯌꯥꯝ ꯇꯥꯏꯅꯦ
ꯀꯖ ꯀꯔꯝꯕ ꯌꯨꯝꯅ ꯅꯪꯒꯤꯁꯦ
ꯑꯁ ꯅꯣꯏ ꯈꯨꯨꯟꯒꯤ ꯇꯦꯡꯀꯤꯒꯤ ꯃꯊꯥꯛꯇꯣ
ꯃꯊꯛꯇ ꯀꯩꯅꯣ ꯈꯣꯏꯗꯔꯣ ꯎꯝ
ꯃꯆꯥꯅꯨꯄꯤ ꯊꯕꯛ ꯈꯟꯈ꯭ꯔꯕ
ꯑꯦ ꯑꯦ ꯑꯦ ꯑꯦ ꯈꯪꯉꯤꯕ ꯍꯧꯖꯤꯛ ꯁꯤ ꯃꯣꯏ ꯌꯨꯝ ꯂꯩꯇ꯭ꯔꯕꯅꯦ
ꯉꯈꯣꯏꯅꯤ ꯑꯗꯨ ꯃꯥꯗꯨ ꯊꯕꯛ ꯈꯟꯈ꯭ꯔꯕ꯭ꯔꯅꯤ
ꯍꯣꯏ ꯈꯟꯈ꯭ꯔꯦ ꯉꯗ꯭ꯔꯥ ꯑꯗꯨꯁꯨ ꯁꯤꯕꯥꯏꯅꯦ ꯃꯤꯗꯤꯌꯦ
ꯑꯗꯣ ꯇꯧꯕ ꯍꯧꯈ꯭ꯔꯕꯣ ꯃꯥꯗꯤ
ꯑ ꯈꯪꯗꯦ ꯍꯣꯏ ꯇ꯭ꯔꯦꯅꯤꯡꯒꯨꯝꯕ ꯍꯧꯈ꯭ꯔꯕ ꯃꯥꯜꯂꯦ
ꯑꯁ ꯃꯄꯥꯟ ꯂꯝꯗꯔ ꯅꯠꯇ꯭ꯔꯒ
ꯈꯪꯗꯦ ꯑꯩ ꯀꯩꯁꯨ ꯐꯥꯎꯅꯗꯦ ꯑꯗꯨꯕꯨꯗꯤ
ꯍꯣꯏꯅꯤ ꯃꯥꯗ
ꯍꯥꯏꯗꯤ ꯈꯪꯕꯁꯨ ꯐꯖꯅ ꯀꯨꯏꯗ꯭ꯔꯤ ꯑꯗꯨꯝ ꯏꯃꯥ ꯍꯣꯏꯅ ꯍꯥꯏꯕꯒꯦꯀꯣ
ꯃꯥ ꯃꯥꯁꯦ ꯆꯦꯟꯕ ꯑꯗꯨꯝ ꯌꯥꯝ ꯉꯝꯃꯤꯅꯦ ꯅꯣꯏꯔꯒ ꯈꯔ ꯃꯥꯁꯦ ꯑꯦꯛꯖꯥꯝ ꯊꯥꯔꯒ ꯉꯝꯕ ꯃꯥꯜꯂꯦ ꯀꯣ
ꯎꯝ ꯑꯦꯛꯖꯥꯝꯒꯤ ꯁꯠꯇꯣꯏꯁꯨ ꯁꯤꯕꯥ ꯍꯥꯏꯗꯤ ꯀꯁꯨ ꯐꯤꯖꯤꯀꯦꯜ ꯈꯩꯁꯨ ꯌꯥꯎꯔꯛꯀꯅꯤꯅꯦ
ꯑꯗꯣ ꯃꯥ ꯐꯥꯔꯁꯇꯗꯤ ꯐꯤꯖꯤꯀꯦꯜ ꯉꯝꯗ꯭ꯔꯥ ꯀꯥ
ꯎꯝ ꯎꯝ ꯍꯥꯟꯅ ꯈꯟꯕꯗꯣ ꯉꯝꯗꯦ ꯍꯥꯏꯌꯦ ꯇꯀꯦꯟ ꯇꯥꯏꯝꯥ ꯑꯣꯏꯕ ꯃꯥꯜꯂꯦ ꯃꯥꯒꯤ
ꯑꯁ ꯑꯩꯁꯨ ꯑꯃꯔꯥꯛꯇꯤ ꯊꯥꯕ ꯆꯠꯄ ꯆꯄꯅꯤꯅꯦ ꯑꯗꯨ ꯑꯩꯈꯣꯏꯅꯤ ꯃꯥꯗꯤ ꯑꯅꯤꯔꯛ ꯑꯣꯏꯈ꯭ꯔꯦ ꯍꯥꯏꯌꯦ ꯊꯥꯕꯗꯣ ꯑꯩꯅ ꯑꯃꯨꯔꯛ ꯑꯩꯈꯣꯏꯅꯤ ꯊꯥꯃꯤꯟꯅꯕꯅꯦꯕ ꯃꯥꯅ ꯑꯌꯨꯛꯇ ꯇꯥꯕ ꯑꯩꯅ ꯅꯨꯡꯊꯤꯟꯜꯗ ꯇꯥꯕ ꯑꯗꯨ ꯅꯨꯃꯤꯠꯁꯨ ꯊꯦꯡꯅꯕ ꯅꯦꯕ ꯑꯗꯨ ꯑꯗꯨꯒ ꯑꯩꯗꯤ ꯉꯝꯗ꯭ꯔꯦꯕ
ꯈꯪꯗꯦ ꯑꯩꯗꯤ ꯑꯩꯗꯤ ꯑꯩꯗꯤ ꯏꯁꯥꯅ ꯄꯥꯝꯕ ꯑꯣꯏꯗꯦ ꯑꯗꯨ ꯊꯛꯃꯛꯇꯤ
ꯑꯗꯨ ꯑꯗꯨꯁꯨ ꯄꯥꯝꯃꯦ ꯑꯗꯨꯒ ꯀꯩꯅꯣꯁꯨ ꯄꯥꯝꯃꯦ
ꯍꯥꯏꯕꯗꯤ ꯑꯩ ꯉꯝꯗꯦꯕꯀꯣ ꯑꯩꯗꯤ ꯆꯦꯟꯕꯒꯨꯝꯕ ꯁꯥꯟꯅ ꯉꯝꯗꯦꯕ ꯑꯗꯨꯅ
ꯍꯣꯏꯅꯦ ꯅꯣꯏꯗꯤ ꯆꯦꯟꯁꯨ ꯆꯦꯟꯗ꯭ꯔꯒ
ꯍꯣꯏ ꯑꯩꯗꯤꯁꯨ
ꯑꯩꯈꯣꯏ ꯑꯩꯈꯣꯏꯅ ꯑꯩꯈꯣꯏꯅ ꯑꯗꯨꯝ ꯏꯁꯄꯣꯔꯠꯇꯥꯝꯂ ꯄꯥꯝꯕꯗꯣ ꯈꯔ
ꯍꯣꯏ ꯑꯗꯨꯒꯤꯅꯦ
ꯀꯥꯏꯗꯒꯤ ꯂꯥꯏꯔꯤꯛꯁꯨ ꯈꯔ ꯄꯥꯗ꯭ꯔꯗꯤ ꯌꯥꯗꯦꯕ ꯑꯩꯈꯣꯏꯗꯤ ꯀꯗꯥꯏꯗꯒꯤ ꯄꯥꯁꯨ ꯄꯥꯗꯕꯤꯗ ꯕ꯭ꯂꯥꯏꯟꯗ ꯗꯥꯎ ꯌꯦꯡꯕ ꯆꯠꯄꯅꯦꯕ
ꯂꯥꯏꯔꯤꯛ ꯂꯥꯏꯔꯤꯛ ꯄꯥꯗ꯭꯭ꯔꯗꯤ ꯊꯕꯛ ꯂꯩꯇ꯭ꯔꯦ ꯍꯥꯏ ꯏꯄꯥꯅ ꯅꯪ ꯇꯣꯏꯂꯦꯠ ꯁꯦꯡꯅꯤꯡꯉꯥꯏꯐꯥꯎꯁꯨ ꯍꯧꯖꯤꯛꯇꯤ ꯂꯥꯏꯔꯤꯛ ꯄꯥꯈ꯭ꯔꯕꯅꯦ ꯈꯪꯕ꯭ꯔꯥ ꯍꯥꯏꯌꯦ ꯑꯩꯉꯣꯟꯗ
ꯃꯥꯅꯤꯅꯦ ꯍꯧꯖꯤꯛꯇꯤ ꯀꯩꯅꯣ ꯑꯩꯈꯣꯏꯒꯤ ꯀ꯭ꯋꯥꯂꯤꯐꯤꯀꯦꯁꯟ ꯌꯦꯡꯈ꯭ꯔꯦꯅꯦ
ꯎꯝ ꯑꯩ ꯀꯔꯤ ꯇꯧꯒꯦꯔꯣ ꯍꯥꯏꯕ ꯍꯧꯖꯤꯛꯀꯥꯟꯗꯤꯀꯣ ꯃꯤ
ꯈꯟꯕ꯭ꯔꯣ
ꯑꯣ ꯑꯩꯁꯦ ꯈꯪꯗꯦ ꯏꯌꯥꯔꯂꯥꯏꯟꯗ ꯈꯜꯂꯝꯕꯅꯦ
ꯑꯗꯨ ꯍꯣꯏ ꯑꯗꯨꯁꯨ ꯑꯗꯨ ꯑꯗꯨ ꯄꯥꯝꯃꯦꯕ ꯑꯩꯁꯨ
ꯎꯝ ꯑꯦꯌꯥꯔꯂꯥꯏꯟꯁꯦ ꯈꯜꯂꯝꯕꯅꯦ ꯑꯗꯨꯒ ꯑꯩꯁꯤꯕꯨ ꯀꯩꯅꯣ ꯑꯣꯏꯗꯣꯏꯕ ꯀꯟꯐꯤꯗꯦꯟꯁ ꯌꯥꯝ ꯂꯩꯕ ꯑꯣꯏꯗ ꯗꯦꯕ ꯑꯗꯨꯒ ꯁ꯭ꯄꯤꯀꯤꯡꯁꯨ ꯌꯥꯝ ꯀ꯭ꯂꯤꯟꯁ ꯑꯣꯏꯗꯦꯕ ꯑꯗꯨꯒꯤ
ꯑꯗꯨ ꯑꯗꯨ ꯄꯤꯀꯤꯡꯒꯤꯤꯗꯤ ꯇꯝꯕꯩ ꯑꯏꯅ
ꯍꯣꯏ ꯇꯕ ꯌꯥ ꯑꯗꯨꯅ ꯂꯩꯁ ꯑꯩꯗ ꯆꯍꯤ ꯁꯨꯗꯦꯕ ꯍꯧꯖꯤꯛꯁꯦ
ꯀꯨꯔꯤꯁꯨ ꯂꯩꯇꯕ ꯅꯠꯇ꯭ꯔꯣ
ꯍꯣꯏ ꯂꯩꯕꯨꯗꯤ ꯂꯩꯇꯦ
ꯅꯍꯥꯟ ꯁꯤꯗ ꯑꯩꯅ ꯉꯁꯥꯏ ꯃꯣꯏ ꯌꯨꯝ ꯏꯪꯉꯦ ꯍꯥꯏꯕ ꯅꯨꯄꯤꯗꯣ
ꯍ
ꯑꯗꯨ ꯅꯨꯄꯤ ꯈꯣꯏꯗꯤ ꯅꯍꯥꯟ ꯈꯛ ꯑꯃꯔꯛ ꯈꯟꯕ ꯆꯠꯄꯅꯦꯕ ꯁꯤꯠꯀꯤꯗꯣ ꯈꯪꯕ꯭ꯔꯥ
ꯑ ꯑ
ꯑꯩꯈꯣꯏ ꯈꯨꯟꯗ ꯅꯨꯄꯤ ꯑꯃ ꯁꯤꯞꯀꯤ ꯇꯧꯔꯒ ꯃꯣꯏꯗꯤ ꯇꯣꯂꯣꯞ ꯇꯣꯂꯣꯞ ꯀꯩꯅꯣꯗꯒꯤ ꯍꯧꯕ ꯀꯩꯅꯣ ꯌꯧꯈ꯭ꯔꯦꯕ ꯍꯧꯖꯤꯛꯇꯤ ꯑꯅꯤ ꯌꯧꯈ꯭ꯔꯦꯕ
ꯔꯁꯇꯥ ꯔꯤꯍꯦꯕ ꯅ ꯅꯨꯡꯉꯥꯏ ꯇ꯭ꯔꯦ
ꯅꯍꯥꯟ ꯑꯗꯨ ꯑꯩꯈꯣꯏ ꯈꯨꯟꯒꯤ ꯏꯃꯥꯟꯅꯕꯤꯗꯣ
ꯑꯥ
ꯁꯤꯞꯀꯤꯗꯣ ꯈꯟꯕ ꯆꯠꯄꯅꯦ ꯏꯝꯐꯥꯜꯗ ꯑꯗꯨ ꯅꯣꯏ ꯂꯩꯐꯝꯗ ꯏꯟꯇꯔꯚꯤꯌꯨ ꯇꯧꯕꯗꯨꯗꯤ
ꯎꯝ ꯎꯝ ꯍꯣꯏ ꯇꯧꯕꯅꯦ ꯏꯟꯇꯔꯚꯤꯌꯨꯗꯤ ꯑꯗꯨꯝ ꯂꯧꯕꯅꯦ ꯃꯣꯏꯁꯦ
ꯑꯗꯨ ꯏꯟꯇꯔꯚꯤꯌꯨꯗꯣ ꯄꯪꯇꯠ ꯆꯂꯣꯗꯗꯥꯎ ꯐꯥꯔꯅꯤ ꯑꯗꯨ
ꯑꯁ ꯑꯗꯨ ꯑꯩ ꯆꯍꯤ ꯁꯨꯗꯦ ꯍꯥꯏꯔꯒ
ꯑꯣ ꯅꯪꯒꯤ ꯀꯩꯅꯣꯗ ꯁꯨꯗꯕ ꯑꯣꯏꯔꯝꯅꯤꯌꯦ
ꯑꯣꯍꯣꯏ ꯑꯗꯨꯒꯤ ꯑꯩꯗꯤ ꯁꯤꯁꯤ ꯀꯝꯄ꯭ꯌꯨꯇꯔ ꯇꯧꯔꯒ ꯂꯩꯕꯅꯦ ꯑꯗꯨꯒꯤꯅꯦ
ꯑꯗꯨ ꯑꯗꯨ ꯅꯣꯏ ꯑꯁꯤ ꯑꯩꯈꯣꯏꯒꯤ ꯇꯤ ꯖꯤꯒꯤ ꯃꯅꯥꯛꯇꯁꯨ ꯏꯁ꯭ꯄꯣꯀꯟ ꯏꯪꯂꯤꯁ ꯇꯝꯅꯉꯥꯏ ꯂꯩꯕꯗꯨꯗꯤ
ꯂꯩꯗꯤ ꯂꯩꯌꯦ ꯑꯗꯨꯒꯀꯣ ꯑꯗꯨꯁꯦ ꯑꯁ ꯈꯪꯗꯦꯗ ꯏꯆꯦꯅꯗꯤ ꯑꯁꯦ ꯏꯆꯦꯅꯗꯤ ꯑꯁ ꯑꯗꯨꯒꯨꯝꯕ ꯌꯥꯎꯒꯅꯨ ꯄꯩꯁꯥ ꯇꯤꯡꯅꯤꯡꯉꯥꯏꯅꯤ ꯑꯗꯨ ꯁꯨꯛꯄꯨꯗꯤ ꯑꯗꯨꯝ ꯑꯁꯤ ꯂꯔꯅꯤꯡ ꯇꯧꯕꯁꯦ ꯑꯩꯈꯣꯏ ꯑꯩꯉꯣꯟꯗ ꯏꯁꯄꯤꯛ ꯇꯧꯕꯅ ꯍꯦꯟꯅ ꯅꯨꯡꯉꯥꯏꯕꯅꯦ ꯍꯥꯏꯕ ꯏꯪꯂꯤꯁꯄꯨꯗꯤ ꯂꯥꯏꯔꯒ ꯑꯩꯗꯤ ꯍꯤꯟ ꯗꯤꯁꯦ ꯌꯥꯝ ꯈꯪꯗꯦꯕ
ꯍꯣꯏ ꯍꯤꯟꯗꯤꯅꯦ ꯈ꯭ꯋꯥꯏꯗꯒꯤ ꯃꯣꯏꯅ ꯍꯤꯟꯗꯤ ꯈꯪꯗꯕ ꯌꯥꯗꯦ
ꯍꯣꯏ ꯍꯤꯟꯗꯤ ꯌꯥꯝ ꯈꯪꯗꯕꯅꯦꯕ ꯑꯩꯁꯦ ꯑꯗꯨꯒꯤ ꯑꯩꯒꯤ
ꯑꯩꯈꯣꯏꯗꯣ ꯍꯥꯏꯗꯤ ꯍꯥꯏꯌꯦ ꯄ ꯑꯗꯨꯒ ꯄꯥꯛꯅ ꯉꯥꯡꯗꯕꯒꯤ ꯍꯣꯏ ꯉꯥꯡꯃꯟꯗꯕꯒꯤ ꯀꯔꯤ ꯍꯥꯏꯒꯅꯤ ꯉꯥꯡꯕ ꯊꯣꯛꯅꯉꯥꯏꯗꯣ ꯀꯩꯅꯣꯃ ꯇꯧꯋꯦꯕ ꯑꯗꯣ ꯅꯍꯥꯟ ꯑꯩꯈꯣꯏꯒꯤꯁꯦ ꯎꯝ ꯑꯃ ꯁꯤꯟꯅꯕ ꯀꯥꯟꯗꯗꯤ ꯑꯗꯨꯝ ꯉꯥꯡꯕꯅꯤꯅ ꯑꯗꯨꯀꯥꯟꯗꯗꯤ ꯄꯨꯔꯥ ꯅꯨꯉꯥꯏꯌꯦ
ꯇꯤ ꯑꯇꯩ ꯈꯪꯗꯦ ꯀꯩꯅꯣ ꯇꯧꯅꯤꯕꯗ
ꯒꯨꯝꯕ ꯌꯦꯡꯂꯗꯤ ꯈꯪꯉꯤ ꯍꯥꯏꯕ
ꯍꯣꯏ ꯍꯤꯟꯗꯤ ꯃꯨꯕꯤ ꯌꯦꯡ ꯀꯦꯅ ꯈꯜꯂꯝꯕꯅꯦ ꯑꯗꯨꯏꯁꯨ ꯑꯁ ꯈꯪꯗꯦꯗ ꯑꯁꯦꯡꯕ
ꯅꯍꯥꯟ ꯑꯩꯒ ꯊꯕꯛ ꯇꯧꯕꯤꯅꯕ ꯅꯆꯦꯗꯣ
ꯎꯝ
ꯑꯗꯨ ꯃꯥꯗꯤ ꯑꯗꯨꯝ ꯌꯦꯡꯂꯒ ꯄꯨꯔꯥ ꯈꯪꯈ꯭ꯔꯦꯅꯦ
ꯀꯔꯝꯕꯔꯣ
ꯑꯁ ꯑꯩꯒ ꯀꯩꯅꯣ ꯌꯥꯎꯔꯝꯕꯗꯣ
ꯑ ꯑ ꯑ
ꯈꯪꯈ꯭ꯔꯦꯕ ꯄꯨꯔꯥ ꯁꯦꯔꯦꯜ ꯌꯦꯡꯂꯒ
ꯎꯝ ꯐꯌꯦ ꯐꯌꯦ ꯃꯤ ꯑꯉꯥꯡꯁꯤꯡꯐꯥꯎꯁꯨ ꯗꯣꯔꯦꯃꯣꯟ ꯌꯦꯡꯉꯒ ꯑꯣꯒꯤ ꯌꯦꯡꯉꯒ ꯈꯪꯉꯦ ꯍꯥꯏꯌꯦ ꯈꯪꯗꯦ ꯑꯩꯈꯣꯏꯅ ꯀꯝꯗꯧꯕ꯭ꯔꯥ ꯑꯉꯥꯡ ꯑꯣꯏꯕ ꯀꯥꯟꯁꯨ ꯑꯗꯨꯒꯨꯝꯕꯗꯨ ꯌꯦꯡꯂꯛꯇꯦ
ꯁꯤ ꯑꯉꯥꯡ ꯑꯣꯏꯕꯗꯒꯤ ꯌꯦꯡꯂꯛꯄꯒꯤꯅꯦ ꯑꯩꯈꯣꯏ ꯌꯦꯡꯁꯨ ꯌꯦꯡꯗ꯭ꯔꯒ
ꯏꯈꯣꯏꯗꯤ ꯈꯪꯗꯦ ꯑꯉꯥꯡ ꯑꯣꯏꯕ ꯀꯥꯟꯗ ꯀꯔꯤ ꯌꯦꯑꯂꯛꯄ꯭ꯔꯥ
ꯑꯩꯈꯣꯏꯅ ꯃꯐꯝ ꯃꯔꯥ ꯇꯥꯗꯕ ꯀꯩꯅꯣ ꯌꯦꯡꯂꯛꯄ ꯏꯪꯂꯤꯁꯀꯤꯁꯨ ꯏꯪꯂꯤꯁ ꯄꯨꯔꯥ ꯄꯥꯠ ꯑꯣꯏ ꯍꯧꯗꯕ
ꯎꯝ ꯃꯥꯅꯦ ꯁ꯭ꯀꯨꯜꯁꯤꯁꯨ ꯑꯗꯨꯝ ꯀꯣ ꯑꯗꯨꯗ ꯂꯣꯏꯁꯤꯟꯈ꯭ꯔꯕ ꯏꯪꯂꯤꯁ ꯉꯥꯡꯗꯕ ꯁ꯭ꯀꯨꯜꯁꯤꯗ
ꯍꯣꯏꯅꯦ ꯑꯁꯤꯗ ꯑꯩꯈꯣꯏꯅ ꯇꯝꯕꯗꯁꯨ ꯐꯔꯛ ꯇꯥꯕ
ꯍꯣꯏ ꯉꯥꯡꯗꯦꯀꯣ ꯈꯣꯏꯗꯤ ꯌꯥꯝꯅ ꯉꯥꯡꯉꯨꯕ ꯈꯛ ꯅꯠꯇꯕ ꯐꯣꯟ ꯌꯦꯡꯉꯣ ꯐꯣꯟ ꯌꯦꯡꯉꯣ